ꯎꯝ
ꯍꯜꯂꯣ ꯎꯝ ꯑꯥꯎ
ꯑꯧ ꯀꯥꯟꯅ ꯀꯌꯥꯃꯨꯛ ꯇꯥꯕ
ꯇ ꯇꯥꯔꯦ ꯇꯥꯔꯦ
ꯑꯗꯣ ꯀꯌꯥꯃꯨꯛ ꯇꯥꯕ꯭ꯔꯥ ꯍꯥꯏꯕ
ꯁꯥꯊꯤꯅ ꯇꯥꯏ ꯀꯩꯅꯣ
ꯕꯣꯔꯥ ꯀꯌꯥꯃꯨꯛ ꯇꯥꯕ꯭ꯔꯥ
ꯍꯥꯥ
ꯕꯣꯔꯥ ꯀꯌꯥꯃꯨꯛ ꯇꯥꯕ꯭ꯔꯥ ꯍꯥꯏꯅ
ꯒꯤꯌꯥꯇ ꯍꯥꯗ꯭ꯔꯦ ꯀꯩꯩꯅꯣ
ꯒꯌ꯭ꯥꯟ ꯇꯥꯗꯦ ꯅꯪꯁ ꯑꯃꯨꯛꯀꯣꯛ ꯋꯥꯄ ꯃꯥꯜꯂꯦꯀꯣ ꯈꯔꯗꯤ ꯀꯩꯗꯧꯔ ꯂꯩꯒꯦ
ꯐꯝꯃꯤ ꯑꯗꯨꯝ
ꯅꯨꯡ ꯉꯔꯦꯅꯦ ꯐꯝꯃꯒ ꯂꯩ
ꯅꯣꯡ ꯇꯥꯕ ꯉꯥꯏꯔꯒ ꯐꯝꯂꯤ
ꯅꯣꯡ ꯇꯥꯕ ꯉꯥꯏ ꯅꯣꯡ ꯇꯥꯕ ꯉꯥꯏꯒꯅꯨꯍꯦ ꯃꯤꯁꯤꯛ ꯆꯠꯂꯣꯏꯔꯦ
ꯌꯨꯝꯗ ꯑꯗꯨꯝ ꯂꯩꯌꯦ
ꯅꯨꯡꯉꯥꯏꯔꯦꯅꯦ ꯅꯨꯡꯉꯥꯏꯔꯦꯅꯦ ꯑꯗꯨ ꯑꯣꯏꯔꯗꯤ
ꯅꯨꯡꯉꯥꯏ ꯅꯨꯡꯉꯥꯏꯊꯣꯛꯄꯅꯤ ꯀꯩꯅꯣ
ꯃꯔꯛꯇ ꯉꯁꯤ ꯈꯛꯇꯪ ꯍꯥꯥ
ꯀꯔꯤꯒ ꯍꯥꯥ
ꯉꯁꯤ ꯉꯁꯤ ꯈꯛꯇꯪ ꯍꯥꯏꯕ
ꯉꯁꯤ ꯈꯛꯇꯥꯡ ꯍꯥꯏꯕꯗꯤ ꯀꯔꯤꯅꯣ
ꯉꯁꯤ ꯍꯌꯦꯡꯗꯤ ꯀꯥꯏ ꯆꯠꯇꯣꯏꯅꯣ ꯎꯝ
ꯍꯥꯥ
ꯍꯌꯦꯡꯗꯣ ꯀꯥꯏ ꯆꯠꯀꯗ꯭ꯔꯣ ꯍꯥꯏꯕ
ꯑꯗꯨꯝ ꯂꯩꯌꯦ ꯌꯨꯝꯗ ꯐ꯭ꯔꯤꯗ ꯑꯗꯨꯝ ꯂꯩ ꯍꯌꯦꯡꯁꯨ ꯍꯪꯆꯤꯠꯁꯨ ꯑꯗꯨꯝ ꯂꯩ ꯌꯨꯝꯗ
ꯂꯩꯃꯟꯕꯗꯣ ꯋꯥꯗ꯭ꯔꯣ
ꯋꯥꯔꯦ ꯎꯄꯥꯏ ꯂꯩꯇ‌ꯦ
ꯏꯁ ꯋꯥꯔꯗꯤ ꯆꯦꯟꯕ ꯆꯠꯂꯣ
ꯑꯁ ꯆꯦꯟꯕꯗꯨꯅ ꯍꯦꯟꯅ ꯋꯥꯔꯣꯏꯗ꯭ꯔꯣꯅꯦ
ꯏꯁ ꯀꯥꯏꯗꯒꯤꯅꯣꯗ ꯆꯦꯟꯕꯗꯤ ꯋꯥꯔꯣꯏꯍ‌ꯦ ꯆꯦꯟꯕꯗꯤ ꯍꯨꯃꯥꯡ ꯊꯣꯛꯑꯝꯅꯤ ꯅꯨꯡꯉꯥꯏꯔꯅꯤ
ꯎꯝ ꯅꯪ ꯁꯦꯜꯂꯨꯔꯣ ꯑꯗꯨꯗꯤ
ꯅꯪ ꯅꯣꯏ ꯅꯪ ꯋꯥꯔꯗꯤ ꯅꯣꯏ ꯁꯣꯔ‌ꯣꯛ ꯌꯨꯝ ꯃꯈꯥꯗ ꯁ‌ꯣꯔ‌ꯣꯛ ꯂꯩꯕꯗꯣ ꯁ‌ꯣꯔ‌ꯣꯛ ꯂꯩꯕꯗꯨ ꯊꯣꯛꯑꯒ ꯍ‌ꯦꯛ ꯀꯨꯝꯃꯒ ꯑꯃꯨꯛ ꯂꯦꯞ ꯑꯃꯨꯛ ꯐꯝ ꯑꯗꯨꯃꯥꯏꯅ ꯇꯧꯌ‌ꯣ
ꯀꯔꯤꯅ‌ꯣꯅ‌ꯦ ꯋꯥꯁꯦ ꯇꯔ‌ꯦꯠ ꯇꯔ‌ꯦꯠ ꯇꯔ‌ꯦꯠ ꯇꯔ‌ꯦꯠ ꯆꯠꯂꯤ ꯀꯔꯤꯒꯤꯅ‌ꯣ
ꯈꯪꯗꯦ ꯑꯗꯨꯕꯨꯗꯤ
ꯅꯪꯗꯤ ꯀꯩ ꯀꯩ ꯍꯣꯠꯅꯔꯤꯒꯦ
ꯍꯥꯥ
ꯀꯩ ꯀꯩ ꯍꯣꯠꯅꯔꯤꯒꯦ ꯅꯪꯗꯤ
ꯀꯔꯤꯌ‌ꯦꯁꯨ ꯍꯣꯠꯅꯗꯦ ꯑꯗꯨꯝ ꯌꯨꯝꯗ ꯑꯉꯥꯡ ꯁꯦꯟꯅꯔꯒ ꯂꯩ
ꯅꯪꯒꯤ ꯑꯉꯥꯡ
ꯎꯝ
ꯑꯉꯥꯡ ꯀꯌꯥ ꯂꯩꯕ꯭ꯔꯥ ꯂꯩꯔꯕ꯭ꯔꯥ ꯑꯗꯨꯗꯤ
ꯑꯅꯤ
ꯑꯁ ꯑꯅꯤ ꯈꯛꯇꯪ
ꯑꯁ ꯑꯅꯤꯁꯨ ꯑꯉꯥꯡꯅꯦ ꯀꯩꯅꯣ
ꯏꯁ ꯑꯉꯥꯡꯅꯦ ꯑꯗꯨ ꯑꯣꯏꯁꯨ ꯌꯥꯝꯗꯦ ꯍꯥꯏꯕ ꯇꯔꯥꯃꯨꯛ ꯄꯣꯛꯄ ꯌꯥꯗ꯭ꯔꯣ
ꯎ ꯅꯪ ꯅꯪ ꯑꯣꯏꯅ ꯄꯣꯛꯎꯔꯣ ꯑꯗꯨꯗꯤ
ꯑꯩꯗꯤ ꯀꯨꯟ ꯄꯣꯛꯀꯅꯤ
ꯄ‌ꯣꯛꯑꯣ ꯑꯅꯤ ꯐꯥꯎ ꯁꯦꯟꯅꯕꯗ ꯀꯗꯥꯏꯅꯣ ꯍꯥꯏꯔꯒ
ꯏꯁ ꯁ‌ꯦꯟꯅꯕ ꯁ‌ꯦꯟꯅꯅꯤꯡꯗ꯭ꯔꯗꯤ ꯑꯪ ꯑꯪ ꯑꯉꯥꯡꯗꯣ ꯀꯩꯅꯣꯗ ꯍꯥꯞꯆꯤꯜꯂꯣ ꯁꯤꯟꯇꯦꯛꯁ ꯅꯠꯇ꯭ꯔꯒ ꯕ꯭ꯔꯥꯏꯠꯗ ꯈꯨꯟ ꯍꯥꯞꯆꯜꯂꯒ ꯃꯈꯨꯝꯗ‌ꯣ ꯈꯨꯝꯖꯜꯂꯣ ꯁꯣꯔ ꯁꯣꯔ ꯍ‌ꯣꯟꯅꯤꯉꯥꯏꯗꯤ ꯈꯔ ꯍꯣꯍꯜꯂꯒ ꯑꯗꯨꯃꯥꯏꯟ ꯇꯧꯔꯣ
ꯑꯁ ꯅꯪꯕꯨ ꯌ‌ꯣꯛꯔꯛꯄꯗ ꯑꯗꯨꯃꯥꯏꯟ ꯌ‌ꯣꯛ ꯌ‌ꯣꯛꯂꯛꯄꯔꯣ
ꯑꯩꯗꯤ ꯑꯗꯨꯃꯥꯏꯅ ꯇꯧꯕꯅ‌ꯦ ꯑꯁ ꯑꯉꯥꯡꯁꯤꯡ ꯁꯤ ꯂ‌ꯣꯏꯅ
ꯑꯣꯏꯔꯝꯃꯅꯤ
ꯍꯦ ꯍ‌ꯦ ꯋꯥꯏꯑꯦ ꯐꯝꯕꯁꯨ
ꯆ‌ꯦꯜꯂꯣ ꯑꯗꯨꯗꯤ
ꯑꯦ
ꯑꯩꯁꯦ ꯅꯪ ꯎꯈ꯭ꯔꯦꯅꯦ ꯃꯐꯝ ꯑꯃꯗ
ꯎꯕꯁꯨ ꯌꯥꯏ ꯎꯔꯝꯗꯕꯁꯨ ꯌꯥꯏ
ꯏꯁ ꯎꯔꯦ ꯑꯁꯦꯡꯕ ꯑꯩ ꯅꯪꯕꯨ ꯐꯖꯅ ꯎꯈ꯭ꯔꯦ
ꯏꯁ ꯅꯤꯡꯁꯤꯡꯕꯗꯤ ꯊꯣꯛꯇ꯭ꯔꯦ ꯍꯥꯏꯌꯣ ꯑꯗꯨꯒ
ꯅꯪ ꯉꯔꯥꯡ ꯐꯗꯤꯒꯣꯝ ꯂꯩꯕꯗꯣ ꯀꯩꯗꯧꯅꯤꯉꯥꯏꯔꯣ
ꯍꯥꯥ
ꯑꯗꯨꯨꯔꯣ
ꯎꯝ
ꯌꯦꯟꯗ ꯄꯤꯖꯅꯤꯡꯉꯥꯏ
ꯌꯦꯟꯗ ꯄꯤꯖꯅꯤꯡꯉꯥꯏ ꯑꯗꯨꯝ ꯎꯝ ꯀꯩꯅꯣ ꯅꯥꯍꯟ ꯅꯀꯨꯠ ꯅꯀꯨꯕꯣꯛꯒꯤ ꯃꯅꯦꯝ ꯄꯣꯛꯅ ꯄꯣꯛꯄ ꯃꯆꯥꯅꯨꯄꯥꯅ ꯂꯧꯕ ꯃꯆꯥꯅꯨꯄꯤꯗꯣ
ꯍꯥꯥ ꯑꯃꯨꯛꯀ ꯍꯥꯏꯌꯣ
ꯅꯀꯨꯕ‌ꯣꯛꯅ ꯂꯧꯕ ꯃꯅꯦ ꯃꯅꯦꯝꯕꯣꯛꯒꯤ ꯃꯆꯥꯅꯨꯄꯥꯒꯤ ꯃꯆꯥꯅꯨꯄꯤꯗꯣ
ꯎꯝ
ꯑꯗꯣ ꯀꯥꯏ ꯆꯠꯈ꯭ꯔꯥꯕ꯭ꯔꯥ
ꯑꯥ ꯃꯊꯛꯇꯥ ꯆꯠꯈ꯭ꯔꯦ
ꯎꯝ ꯑꯥ ꯃꯥꯊꯛꯇ ꯃꯊꯛꯇ ꯑꯥ ꯃꯊꯛꯇ ꯆꯠꯈ꯭ꯔꯦ ꯃꯤꯁꯤꯡꯅ ꯎꯔꯣꯏꯗꯕ ꯃꯐꯝꯗ
ꯏꯁ ꯑꯗꯨꯗꯤ ꯖꯟ ꯎꯃꯪꯅꯔꯣ ꯇꯥꯏꯌꯦ ꯎꯃꯪ ꯇꯥꯏꯌꯦ ꯎꯃꯪꯁꯨ ꯀꯅꯥꯝꯇ ꯎꯗꯦꯅ ꯎꯃꯪꯗ ꯆꯠꯈ꯭ꯔꯖꯥꯠꯂꯥ
ꯑꯥ ꯃꯊꯛꯇ ꯃꯊꯛꯇ
ꯅꯪꯒꯤ ꯑꯉꯥꯡ ꯑꯉꯥꯡ ꯑꯅꯤꯗꯣ ꯀ꯭ꯂꯥꯁ ꯁ꯭ꯀꯨꯜꯒ ꯀꯥꯕ ꯍꯧꯔꯕ꯭ꯔꯣ
ꯍꯧꯗ꯭ꯔꯤ ꯑꯃꯗꯤ ꯀꯥꯕ ꯍꯧꯕꯗ ꯉꯥꯏꯔꯤ ꯑꯃꯗꯤ ꯍꯧꯗ꯭ꯔꯤ
ꯍꯩꯁ ꯑꯩꯉꯣꯟꯗ ꯊꯥꯔꯛꯑꯣ ꯑꯩ ꯇꯝꯕꯤꯒꯦ
ꯍꯝ
ꯄꯩꯁꯥ ꯂꯧꯕꯗꯤꯗ
ꯑꯣꯏꯔꯔꯣꯏ
ꯑꯣꯏꯒꯅꯤ ꯑꯩ ꯁꯦꯝꯕ ꯃꯤ ꯂꯣꯏꯅꯃꯛ ꯑꯣꯏꯌꯦ ꯅꯁꯨ ꯑꯩꯒꯤ ꯁꯛ ꯅꯁꯨ ꯑꯩꯒꯤ ꯁꯥꯇ꯭ꯔꯥ ꯌꯨ ꯌꯨꯄꯤ ꯑꯦꯁ ꯁꯤ ꯑꯥꯟ ꯑꯍꯨꯝ ꯊꯥꯅꯤꯡꯉꯥꯏ ꯂꯩꯅꯦ ꯑꯁ
ꯎꯝ ꯅꯪꯗꯤ ꯋꯥ ꯉꯥꯡꯕ ꯌꯥꯝ ꯍꯩꯌꯦꯅ
ꯐꯣꯔꯁꯥꯟ ꯊꯧꯕꯒꯤꯅꯦ ꯀꯕꯨꯇꯥꯥꯒ ꯐꯣꯔꯁꯟ ꯊꯧꯕꯒꯤꯅꯦ ꯑꯗꯨꯗꯨ
ꯍꯣꯔꯦꯟ ꯅꯪ ꯅꯪ ꯍꯦꯔꯣ ꯁꯥꯎꯒꯅꯤ
ꯀꯃꯥꯏꯟ ꯁꯥꯎꯗꯣꯏꯅꯣ
ꯏꯁ ꯁꯥꯎꯔꯒ ꯅꯪ ꯃꯥꯏꯗꯧ ꯅꯣꯏ ꯈꯥꯡꯉꯅ ꯅꯉꯣꯟ
ꯑꯥꯏ ꯒꯌꯥꯟ ꯇꯒꯅꯤ ꯌꯒꯌꯥꯟ
ꯑꯩꯅꯗꯤ ꯅꯠꯇꯦ ꯀꯣ
ꯎꯝ
ꯅꯪ ꯅꯨꯄꯥ ꯅꯪ ꯅꯨꯄꯥ ꯗꯨꯅ ꯅꯪ ꯅꯨꯄꯥꯗꯨꯅ ꯅꯨꯡꯇꯤꯒꯤ ꯌꯨ ꯉꯥꯎꯔ ꯂꯥꯛꯑꯒ ꯀꯤꯗ꯭ꯔꯣ
ꯌꯥꯝ ꯈꯪꯕꯒꯤ ꯃꯑꯣꯡꯗ
ꯑꯁ ꯑꯩꯗꯤ ꯈꯪꯗꯕ ꯂꯩꯇꯦ
ꯎꯝ
ꯑꯩꯗꯤ ꯌꯥꯝ ꯈꯪꯕꯅꯦ ꯈꯪꯗꯕ ꯂꯩꯇꯦ ꯑꯩꯗꯤ
ꯑꯗꯨ ꯑꯣꯏꯇꯥꯥꯏ
ꯎꯝ ꯅꯪꯒꯤꯁꯨ ꯑꯈꯪꯕ ꯃꯔꯝ ꯈꯔ ꯍꯥꯏꯕꯤꯌꯨꯔꯥ
ꯎꯝ
ꯅꯪ ꯍꯣꯔꯦꯟ ꯆꯥꯛ ꯁꯥ ꯊꯣꯡꯉꯒ ꯆꯥꯒꯅꯤ
ꯎꯝ ꯑꯗꯨꯃꯨꯛ ꯑꯗꯨ ꯑꯗꯨꯗꯤ ꯅꯪꯁꯨꯨꯅꯤꯅꯦ
ꯏꯁ ꯑꯩꯗꯤ ꯊꯣꯡꯉꯣꯏꯌꯦ ꯆꯥꯁꯨ ꯆꯥꯔꯣꯏꯌꯦ ꯅꯪ ꯈꯪꯗꯦ ꯑꯩꯗꯤ ꯑꯩꯗꯤ ꯆꯥꯔꯣꯏꯌꯦ ꯑꯩꯗꯤ ꯆꯥꯔꯣꯏꯌꯦ ꯑꯩꯗꯤ ꯍꯣꯔꯂꯤꯛꯁ ꯑꯣꯏꯅ ꯆꯥꯒꯅꯤ
ꯑꯗꯨꯁꯨ ꯅꯆꯤꯟꯗꯒꯤ ꯑꯗꯨꯝ ꯆꯥꯒꯅꯤꯅ
ꯏ ꯎꯝ ꯑꯗꯨ ꯑꯣꯏꯔꯁꯨ ꯑ ꯑ ꯑꯗꯨ ꯑꯗꯨ ꯑꯣꯏꯔꯁꯨ ꯆꯥ ꯆꯥꯛ ꯆꯥꯛ ꯌꯦꯟꯁꯥꯡ ꯅꯇꯦꯅꯥ ꯑꯗꯨꯗꯤ
ꯆꯥꯛ ꯏꯟꯁꯥꯡ ꯅꯠꯇ꯭ꯔꯁꯨ ꯑꯩꯁꯨ ꯀꯣ
ꯎꯝ
ꯅꯪꯅ ꯇꯧꯒꯗꯕꯗꯣ ꯈꯔ ꯍꯥꯏꯕꯤꯌꯨꯔꯥ
ꯎꯝ ꯍꯥꯏꯕꯤꯌꯨ ꯎꯝ
ꯀꯔꯤ ꯄꯣꯠꯅꯣ ꯍꯥꯏꯕꯗꯤ ꯈꯪꯗ꯭ꯔꯦꯅꯦ ꯆꯤꯟꯗꯒꯤ ꯀꯔꯤꯅꯣ ꯑꯃꯗꯤ ꯆꯥꯒꯅꯤ ꯎꯝ ꯍꯣꯔꯦꯟꯅ
ꯍꯣꯔꯦꯟꯒꯤꯔꯣ ꯍ ꯑꯦ ꯑꯩ ꯍꯟꯗꯛ ꯃꯔꯛ ꯀꯩꯝꯇ ꯆꯥꯗ꯭ꯔꯦ
ꯑꯁ ꯅꯨꯡꯁꯤꯠ ꯆꯥꯔꯤꯔꯣ
ꯅꯨꯡꯁꯤꯠ ꯅꯠꯇꯦ ꯑꯩ ꯍꯟꯗꯛ ꯃꯔꯛ ꯑꯁ ꯆꯥꯛ ꯆꯥꯅꯤꯡꯉꯥꯏ ꯇꯟꯕꯒꯤ ꯏꯔꯨꯅꯤꯡꯉꯥꯏꯁꯨ ꯇꯟꯕꯒꯤ ꯍꯤꯗꯥꯛ ꯑꯃ ꯊꯣꯛꯂꯛꯑꯦꯕ ꯑꯁ ꯑꯗꯨꯗꯣ ꯆꯥꯥꯁꯜꯂꯗꯤ ꯍꯞꯇꯥ ꯑꯃꯃꯨꯛꯀꯤ ꯆꯥꯗ꯭ꯔꯁꯨ ꯌꯥꯔꯅꯤ ꯆꯥꯛꯁꯨ ꯑꯁ
ꯌꯥꯝ ꯑ ꯌꯥꯝ ꯈꯥꯡꯉꯅꯤꯅꯦ ꯑꯗꯨꯗꯤ
ꯑꯁ ꯎꯝ ꯑꯦ ꯈꯥꯡꯕ ꯅꯠꯇꯦ ꯑꯁ ꯌꯥꯝ ꯅꯨꯡꯉꯥꯏꯌꯦ ꯑꯁ ꯂꯩꯕꯁꯨ ꯑꯁ
ꯅꯪꯒꯤ ꯅꯪꯒꯤ ꯏꯃꯥ ꯏꯄꯥꯁꯤꯡꯗꯤ ꯌꯥꯝ ꯅꯨꯡꯉꯥꯏꯔꯝꯒꯅꯤ ꯑꯗꯨꯗꯤ
ꯑꯁ ꯅꯨꯡꯉꯥꯏꯔꯦ ꯆꯥꯛꯀꯁꯤ ꯆꯥꯗꯕꯅꯤꯅ ꯑꯩꯗꯣ ꯑꯁ ꯍꯤꯗꯥꯛꯇꯣ ꯃꯔꯨ ꯑꯃ ꯆꯥꯁꯤꯜꯂꯗꯤ ꯑꯁ ꯂꯧ ꯆꯠꯄꯒ ꯍꯜꯂꯛꯑꯕ ꯏꯃꯣꯠ ꯃꯣꯠꯂꯒ ꯍꯜꯂꯛꯄꯒ ꯑꯁ ꯑꯗꯨ ꯆꯥ ꯁꯤꯜꯂꯕ ꯑꯁ
ꯎꯝ
ꯄꯨꯔꯥ ꯅꯥꯂꯛꯇꯣꯏꯅꯤꯍꯦ ꯃꯊꯟꯇ ꯑꯃꯣꯠꯄꯁꯤ ꯗꯨꯝ ꯇꯥꯔꯛꯀꯅꯤ
ꯌꯨ ꯑꯣꯏꯔꯝꯗꯅꯀꯣ
ꯌꯨꯁꯤ ꯀꯔꯤꯅꯣ ꯑꯩ ꯈꯪꯗ꯭ꯔꯤ ꯍꯧꯖꯤꯛꯐꯥꯎ
ꯀꯔꯤꯔꯥ ꯌꯨ
ꯈꯪꯗꯦ ꯑꯩꯁꯨ
ꯎꯝ ꯑꯗꯨꯅꯦꯕ ꯑꯩꯁꯨ ꯈꯪꯗꯦ ꯌꯨ ꯍꯥꯏꯕꯁꯤ ꯀꯔꯤꯅꯣ ꯑꯩ ꯔꯤꯁꯥꯔꯁ ꯇꯧꯔꯒ ꯂꯩꯔꯦ ꯍꯧꯖꯤꯛꯀꯥꯟꯁꯦ ꯀꯟꯅ ꯑꯁꯤ ꯌꯨꯒꯤ ꯍꯥꯏꯕꯁꯤ ꯀꯔꯤꯒꯤꯅꯣ ꯍꯥꯏꯕꯗ
ꯑꯗꯣ ꯈꯪꯉꯗꯤ ꯑꯩꯉꯣꯟꯗꯁꯨ ꯇꯥꯛꯄꯤꯌꯨ
ꯑꯁ ꯈꯪꯗꯦ ꯈꯪꯒꯗꯕ ꯑꯁ ꯂꯨ ꯇꯪꯈꯥꯏꯗꯤ ꯁꯨꯖꯜꯂꯛꯑꯦ ꯁꯤ ꯌꯨꯒꯤ ꯃꯔꯝꯁꯤ ꯌꯨꯁꯤ ꯀꯔꯤꯅꯣ ꯀꯔꯤꯅꯣ ꯍꯧꯖꯤꯛ ꯑꯩ ꯀꯩꯅꯣ ꯊꯤ ꯊꯤꯔꯒ ꯂꯩꯔꯤꯅꯤ ꯀꯥꯏꯗ ꯊꯤ ꯐꯪꯗꯣꯏꯅꯣ ꯈꯪꯗꯦ ꯈꯪꯗ꯭ꯔꯤ ꯍꯧꯖꯤꯛꯐꯥꯎ
ꯑꯗꯨ ꯀꯌꯥꯝ ꯀꯨꯏꯔꯒꯦ ꯀꯌꯥꯝ ꯀꯨꯏꯔꯒꯦ ꯅꯪꯅ ꯊꯤꯔꯤꯁꯦ
ꯆꯍꯤ ꯃꯉꯥ ꯆꯍꯤ ꯃꯉꯥ ꯁꯨꯖꯂꯛꯑꯦ ꯑꯁꯤ ꯀꯥꯏꯗ ꯂꯩꯕ꯭ꯔꯥ ꯀꯥꯏꯗ ꯊꯤꯔꯒ ꯂꯩꯕꯁꯦ ꯑꯗꯣ ꯀ ꯀꯗꯥꯥꯏꯋꯥꯏꯗ ꯂꯩꯕ꯭ꯔꯥ ꯑꯁꯤ ꯌꯨꯁꯦ ꯃꯤꯔꯥ ꯃꯤ ꯑꯣꯏꯕ꯭ꯔꯥ ꯁꯥ ꯑꯣꯏꯕ꯭ꯔꯥ
ꯊꯤꯖꯟꯗꯕꯅꯤꯅ ꯊꯤꯖꯤꯟꯗꯕꯅꯤꯅ ꯈꯪꯗ꯭ꯔꯦ ꯅꯪꯗꯤ ꯆꯍꯤ ꯃꯉꯥ ꯊꯤꯕ ꯍꯧꯖꯤꯛ ꯐꯥꯎ ꯐꯪꯗ꯭ꯔꯤꯁꯦ ꯅꯪ ꯃꯤ ꯑꯣꯏꯔꯥꯔꯣꯏ
ꯑꯁ ꯍꯥꯗꯤ ꯑꯣꯟꯗꯧ ꯃꯥꯟꯗꯦꯀꯣ ꯑꯩꯁꯦ
ꯎꯝ
ꯃꯤꯗꯤ ꯑꯗꯨꯝ ꯑꯣꯜꯂꯒ ꯂꯩꯌꯦ ꯑꯩ ꯁꯥꯗꯤ ꯑꯣꯜꯂꯛꯀꯗ꯭ꯔꯥ ꯃꯤ
ꯅꯪ ꯑꯣꯏꯔꯔꯣꯏ ꯅꯪ ꯅꯪ ꯅꯪ ꯁꯦꯝꯕꯗ ꯈꯥꯔ ꯋꯥꯅ ꯊꯣꯛꯀꯅꯤ
ꯏꯁ ꯀꯃꯥꯏꯅ ꯑꯩ ꯁꯦꯝ ꯑꯩ ꯁꯦꯝꯕꯖꯦ ꯀꯃꯥꯏꯅ ꯁꯦꯝꯒꯗꯔ
ꯌꯦꯡꯉꯨ ꯃꯤꯗꯤ ꯆꯍꯤ ꯑꯃ ꯑꯅꯤ ꯍꯥꯏꯕꯗ ꯌꯥꯝꯃꯦ ꯍꯥꯏꯔꯦ ꯅꯪꯗꯤ ꯆꯍꯤ ꯃꯉꯥ ꯊꯤꯕꯗ ꯈꯪꯗ꯭ꯔꯤꯗꯣ
ꯈꯪꯗ꯭ꯔꯤ
ꯆꯍꯤ ꯀꯌꯥ ꯑꯣꯏꯔꯒ ꯈꯪꯒꯅꯤ
ꯈꯪꯅꯤ ꯅꯪ ꯍꯧꯗꯣꯡ ꯆꯥꯕ꯭ꯔꯥ ꯅꯪ ꯍꯧꯗꯣꯡ ꯆꯥꯕ꯭ꯔꯥ
ꯆꯥꯗꯦ
ꯅꯣꯏ ꯌꯨꯝꯗꯒ ꯂꯩꯕ꯭ꯔꯥ ꯅꯍꯥꯟꯅꯦ ꯅꯣꯏ ꯌꯨꯝꯗ ꯌꯥꯝ ꯆꯥꯎꯅ ꯑꯃꯥ ꯂꯩꯕꯗꯣ ꯄꯤꯊꯣꯛꯈ꯭ꯔꯕ꯭ꯔꯥ ꯃꯤꯉꯣꯟꯗ
ꯄꯤꯊꯣꯛꯂꯝꯃꯅꯤ ꯑꯩꯁꯨ ꯈꯪꯗꯦ
ꯑꯁ ꯅꯪꯁꯤ ꯌꯥꯝꯅ ꯄꯪꯕ ꯃꯥꯜꯂꯦꯗ ꯅꯣꯏ ꯌꯨꯝꯗ ꯐꯥꯎ ꯂꯩꯔꯒ ꯑꯗꯨ ꯐꯥꯎ ꯈꯪꯗꯦ
ꯑꯩꯈꯣꯏꯗ ꯂꯩꯇꯕꯒꯤꯅꯤꯅꯦ
ꯑꯁ ꯅꯆꯥꯒꯤ ꯃꯤꯡ ꯐꯥꯎ ꯀꯥꯎꯔꯝꯒꯅꯤꯀꯣ ꯅꯪ ꯍꯣꯔꯦꯟ ꯑꯁ ꯂꯥꯛꯄꯒ ꯁ꯭ꯀꯨꯜꯒ ꯊꯥꯖꯤꯜꯂꯒ ꯍꯜꯂꯛꯄꯒ ꯅꯆꯥꯒꯤ ꯃꯤꯡ ꯐꯥꯎ ꯀꯥꯎꯗꯅ ꯂꯧꯕ ꯂꯥꯛꯑꯣ ꯀꯅꯥꯒꯤ ꯃꯆꯥꯔ ꯍꯥꯏꯔꯛꯀꯅꯤꯀꯣ ꯅꯪꯗꯣ ꯃꯤꯁꯦ ꯃꯤꯁꯦ
ꯎꯝ
ꯃꯤꯅꯦꯀꯣ
ꯍꯣꯏ ꯃꯤ ꯅꯠꯇ꯭ꯔꯥꯗꯤ ꯀꯔꯤ ꯑꯣꯏꯒꯅꯤ ꯈꯪꯗꯦ ꯑꯩꯁꯨ ꯊꯤꯔꯤ ꯅꯪꯗꯧꯅ
ꯏꯁ ꯅꯪ ꯅꯪ ꯅꯪꯒꯤ ꯃꯥꯏꯗꯣ ꯀꯩꯅꯣ ꯇꯨꯝꯅ ꯊꯣꯡꯃꯗꯤ ꯅꯪ ꯍꯨꯏ ꯑꯣꯜꯂꯛꯇꯧ ꯃꯥꯜꯂꯦ ꯅꯪꯗꯣ
ꯑꯗꯨꯅ ꯐꯥꯔꯦ ꯀꯩꯅꯣ ꯃꯤ ꯍꯥꯏ ꯃꯤ ꯁꯤ ꯌꯥꯝ ꯍꯟꯗꯛ ꯍꯧꯖꯤꯛꯀꯥꯟꯒꯤ ꯃꯤꯁꯦ ꯌꯥꯝ ꯐꯠꯇꯦꯕ
ꯏꯁ ꯑꯈꯣꯏꯔꯣꯝꯗꯤ ꯌꯥꯝ ꯐꯩꯍꯦ ꯏꯁ ꯑꯩꯉꯣꯟꯗ ꯎꯔꯥꯒ ꯑꯩꯉꯣꯡ ꯑꯩꯕꯨ ꯎꯔꯗꯤ ꯑꯁ ꯃꯌꯥꯝꯗꯣ ꯑꯁ ꯂꯨꯄꯥ ꯇꯔꯥꯁꯦ ꯅꯪꯒꯤ ꯂꯧꯔꯣ ꯑꯁ ꯎꯕ ꯈꯨꯗꯤꯡ ꯂꯨꯄꯥ ꯇꯔꯥ ꯂꯨꯄꯥ ꯇꯔꯥ ꯑꯁ ꯅꯣꯡꯃꯗ ꯆꯠꯊꯧꯕꯁꯦ ꯑꯁ ꯂꯤꯁꯤꯡ ꯑꯃꯥꯗꯤ ꯇꯥꯗꯦꯍꯦ ꯑꯩꯅ ꯆꯠꯊꯣꯛ ꯑꯩꯅ ꯆꯠꯊꯣꯛꯇꯕꯒꯤ ꯋꯥꯅꯦ ꯆꯠꯄꯨ ꯆꯠꯊꯣꯛꯈ꯭ꯔꯕ ꯑꯁ ꯂꯤꯁꯤꯡ ꯑꯃꯥꯗꯤ ꯁꯣꯏꯗ꯭ꯔꯦ ꯑꯈꯣꯏꯔꯣꯝꯗꯤ ꯌꯥꯝ ꯐꯩꯌꯦ
ꯂꯤꯁꯤꯡ ꯑꯃꯥ ꯄꯤꯒꯦ
ꯑꯥ ꯂꯥꯛꯀꯦꯀꯣ ꯅꯣꯏ ꯂꯩꯀꯥꯏꯒꯤꯗꯣ ꯎꯝ ꯅꯞ